ꯀꯩꯅꯣ ꯕꯤꯔꯁꯥꯡꯉꯁꯨ ꯈꯪꯗꯦ
ꯑꯗꯨ ꯑꯗꯨ ꯇ ꯍꯧꯔꯁꯨ ꯂꯕꯗ꯭ꯔꯣꯒꯦ
ꯑꯩꯔꯨꯕꯝꯗꯁꯨ ꯊꯣꯛꯀꯤꯒꯦ ꯇꯨꯒ ꯇꯧꯔꯁꯨ
ꯎꯝ
ꯊꯕꯛꯇꯣ ꯂꯥꯛꯑꯣ ꯂꯥꯛꯑꯣ ꯍꯥꯏꯕꯕꯨ ꯃꯤ ꯁꯣꯟꯅ ꯁꯨꯅꯗꯗꯅ ꯇꯧꯔꯤ
ꯎ
ꯄꯩꯁꯥ ꯑꯗꯨ ꯁꯟ ꯆꯥꯖꯈꯤꯕꯗꯤ ꯍꯜꯂꯛꯈꯤꯗ꯭ꯔꯦ
ꯎꯝ
ꯑꯣꯏꯗꯤ ꯑꯩꯈꯣꯏ ꯈꯔꯅ ꯇꯧꯕꯗꯣ ꯉꯝꯗ꯭ꯔꯦ ꯍꯌꯦꯡꯗꯤ ꯂꯥꯛꯑꯣꯏꯗ꯭ꯔꯣ
ꯍꯗꯤ ꯂꯄꯌꯥꯏ
ꯍꯌꯦꯡꯗꯤ ꯊꯥꯒꯠꯂꯨꯔꯅꯤꯌꯦ
ꯂꯥꯛꯄꯤ ꯑꯩ ꯀꯥꯄꯤꯦꯟꯁꯤꯂꯗꯤ ꯂꯥꯛꯄ ꯅꯠꯇ꯭ꯔꯣ
ꯂꯥꯏ ꯂꯣꯏꯅ
ꯑꯣ
ꯅꯣꯏ ꯕꯤꯟ ꯀꯥꯏꯕ ꯈꯣꯠꯄ ꯀꯔꯤꯅꯣ ꯅꯣꯏ
ꯌꯥꯔ ꯏꯤꯟꯒꯤꯟꯒ ꯀꯥꯏꯔꯛꯇꯧ ꯃꯥꯟꯗꯦꯅꯦ ꯍꯌꯦ
ꯀꯩꯅꯣ ꯍꯌꯦꯡꯕꯨꯗꯤ ꯈꯪꯗꯦꯀꯣ
ꯉꯥꯏꯅꯍꯟꯕꯤꯔꯣ ꯇꯧꯗꯧ ꯃꯥꯜꯂꯦꯕ ꯑꯩꯈꯣꯏꯒꯤ ꯀꯥꯏꯅ ꯃꯦꯅꯤ ꯃꯉꯥ ꯇꯔꯥꯅꯤ ꯀꯩ ꯀꯥꯏꯅ ꯑꯃꯨꯛ ꯌꯥꯎꯕꯦ
ꯑꯁ ꯑꯗꯨꯒꯤꯗꯤ ꯈꯪꯗ꯭ꯔꯦ ꯑꯩꯈꯣꯏꯅ ꯃꯣꯏꯒꯤ ꯐꯥꯖꯂꯣꯏꯒꯤꯗ ꯂꯦꯡꯇꯦꯟ ꯋꯥꯅ ꯍꯩꯒꯤꯗꯨꯗꯤ ꯅꯨꯃꯤꯠ ꯃꯔꯤꯅꯤꯅꯤꯔ ꯍꯨꯝꯅꯤꯔ ꯗꯨꯝ ꯉꯥꯏꯅꯕꯅꯤ
ꯎꯝ ꯎꯝ ꯁꯥꯕ ꯍꯧꯗ ꯂꯩ ꯍꯥꯏꯗꯤ ꯁꯥꯕ ꯍꯧꯗ ꯍꯪꯒꯦ ꯇ ꯍꯅꯦ ꯑꯥꯎ ꯃꯆꯤꯟ ꯆꯥꯛ ꯊꯪꯈꯥꯏꯃꯥ ꯂꯩꯌꯣ ꯌꯣꯟꯒꯦꯅꯦ ꯑꯁꯦꯡꯕꯩꯅꯦ ꯈꯥꯏꯕ ꯍꯦꯜꯂꯪꯒꯅꯤ ꯂꯧꯔꯒ ꯈꯔ ꯄꯤꯖꯔꯒ
ꯍ
ꯎꯝ
ꯌ ꯂꯩꯍꯧꯕꯅꯦ ꯂꯩꯍꯧꯕꯥꯅꯦ ꯁꯥꯕꯨ ꯑꯣ ꯀꯥꯝꯅꯕꯗꯤ
ꯉꯍꯟꯒꯤꯗꯣ ꯂꯩꯔꯝꯒꯅꯤ ꯀꯩꯅꯣ ꯂꯩꯇꯔꯣ ꯍꯥꯏꯖꯦ
ꯉꯍꯥꯟꯒꯤꯗꯨ ꯂꯩꯗꯤ ꯈꯔꯥꯗꯤ ꯌꯥꯎꯔꯤꯕꯅꯦ ꯑꯗꯨ ꯌꯥꯗ꯭ꯔꯃꯦ꯫
ꯌꯥꯗ꯭ꯔꯦꯗꯤ
ꯃꯥꯒꯤ ꯃꯅꯨꯡꯗ ꯃꯆꯩ ꯑꯃ ꯍꯥꯞꯄꯗꯣ
ꯋꯥꯏꯅꯦꯅꯕ ꯑꯩꯉꯣꯟꯗ ꯊꯔꯝꯒꯥꯗꯕꯥ ꯄꯣꯠꯅꯤ ꯅꯥ ꯌꯥꯗ꯭ꯔꯕꯅꯤ ꯍꯥꯏꯁꯤꯅꯤ
ꯑꯗꯨ ꯇꯝꯁꯥꯅ ꯂꯧꯈꯤ ꯒꯨꯝ ꯇꯧꯕꯥꯅꯦ꯫
ꯑꯗꯨꯒꯤ ꯃꯤꯗꯨ ꯀꯥꯞꯄꯥꯛꯑꯣꯅꯦ꯫ ꯂꯨꯄꯥ ꯂꯨꯄꯥ ꯆꯍꯨꯝꯒ ꯌꯥꯡꯈꯩꯔ ꯀꯌꯥꯅꯣ?
ꯀꯩꯅꯣ ꯆꯍꯨꯝ ꯈꯛꯇꯅꯤ꯫
ꯑꯣ ꯆꯥꯍꯨꯝ ꯈꯛꯇꯔꯥ
ꯑꯣ ꯆꯥꯍꯨꯝ ꯈꯛꯇꯥ ꯅꯦ ꯅꯦ
ꯑꯣ
ꯃꯥꯅꯦ ꯃꯥꯅꯦ ꯆꯍꯨꯝ ꯃꯛ ꯀꯞꯊꯣꯛ ꯂꯛꯀꯗꯕꯅꯦ꯫
ꯑꯗꯨꯝ ꯄꯥꯏꯔ ꯊꯝꯗꯣꯏꯔꯣ ꯀꯩꯅꯣ ꯐꯣꯟꯁꯤꯕꯣ?
ꯃꯤꯅꯠ ꯇꯔꯥ ꯈꯛꯇꯅꯦ꯫
ꯑꯣ
ꯋꯥꯏꯕ ꯅꯠꯇ꯭ꯔꯣ?
ꯑꯩ ꯑꯩꯒꯤꯁꯨ ꯌꯥꯔꯛꯀꯗ꯭ꯔꯕꯗꯨꯒ
ꯌꯥꯔꯛꯀꯅꯤ ꯌꯥꯔꯛꯀꯅꯤ꯫
ꯑꯗꯨ ꯅꯪꯒ ꯁꯥꯟꯅꯔꯁꯨ ꯆꯪꯗꯤ ꯆꯪꯉꯦ ꯍꯥꯏꯇꯥꯏꯅꯦ
ꯆꯪꯉꯦꯕ
ꯑꯥ
ꯅꯍꯥꯟ ꯏꯕꯥꯏꯒꯤꯗꯣ ꯍꯦꯛ ꯍꯥꯄꯝꯃꯒ ꯆꯦꯅꯥꯎꯒ ꯋꯥꯔꯤ ꯁꯥꯟꯅꯔꯝꯃꯗꯤꯅꯦ
ꯑꯥ
ꯄꯩꯁꯥ ꯁꯦ ꯆꯪꯉꯛꯀꯗꯕꯅꯦꯕ꯫
ꯑꯥ
ꯑꯗꯨꯗꯨꯒ ꯋꯥꯔꯤ ꯁꯥꯟꯅꯍꯧꯗꯕꯩꯅꯦꯕ
ꯎꯝ ꯍꯧꯖꯤꯛ ꯅꯪꯒ ꯁꯥꯟꯅꯩꯁꯦ ꯌꯥꯗ꯭ꯔꯣ ꯍꯥꯏꯁꯦ?
ꯑꯗꯨ ꯌꯥꯏꯌꯦ ꯑꯗꯣ ꯅꯨꯃꯤꯠ ꯍꯨꯝꯅꯤ ꯃꯉꯥꯏ ꯅꯨꯃꯤꯠ ꯍꯨꯝꯅꯤ ꯃꯣꯏꯒꯤꯁꯦ ꯑꯥ ꯎꯃ ꯑꯅꯝꯕꯅꯗꯤ ꯅꯨꯃꯤꯠ ꯍꯨꯝꯅꯤꯗꯤ ꯂꯩꯌꯦꯕꯀꯣ
ꯎꯝ
ꯑꯗꯣ ꯉꯁꯤꯁꯦ ꯉꯁꯤ ꯄ꯭ꯔꯣꯁꯦꯁ ꯂꯥꯛꯏꯁꯤꯅ ꯅꯨꯃꯤꯠ ꯃꯔꯤꯅꯤ ꯁꯨꯔꯀꯥꯟꯗ ꯄ꯭ꯔꯣꯁꯦꯁ ꯂꯥꯛꯑꯦꯕ꯫
ꯎ ꯅꯪꯒꯤꯁꯨ ꯅꯪꯒꯤꯅ ꯀꯩꯗꯧꯉꯩ ꯌꯥꯔꯛꯏꯅꯣ?
ꯆꯦ ꯇꯨꯝꯕꯤ ꯍꯣꯏꯁꯨ ꯉꯔꯥꯡ ꯌꯥꯔꯛꯄꯅꯦ ꯑꯗꯣ ꯉꯔꯥꯡ ꯌꯥꯕ꯭ꯔꯥ ꯌꯦꯡꯒꯦꯅ ꯃꯣꯏ ꯐꯣꯟ ꯇꯧꯔꯛꯄꯗꯣ ꯑꯩꯅ ꯇꯨꯝꯈ꯭ꯔꯕ ꯈꯪꯍꯧꯗ꯭ꯔꯦ ꯑꯗꯣ ꯑꯩ ꯉꯁꯤ ꯌꯦꯡꯕꯅꯦꯕ ꯑꯗꯨꯗ ꯌꯥꯔꯛꯑꯦꯕꯒꯤ ꯄꯩꯁꯥꯗꯨ ꯄ꯭ꯔꯣꯁꯦꯁ ꯇꯧꯔꯛꯑꯦ
ꯎꯝ
ꯑꯗꯨꯅ ꯂꯧꯎ ꯁꯤꯡꯎꯕꯒꯤ ꯋꯥꯐꯝ ꯃꯣꯏꯁꯦ ꯄꯣꯏꯟ ꯑꯣꯏꯔ ꯃꯥꯅꯦꯗ ꯋꯥꯔꯤ ꯁꯥꯟꯅꯕꯒꯤ ꯄꯣꯏꯟ
ꯁꯅꯕꯨ ꯄꯣꯑꯦꯅꯤ
ꯃꯣꯏꯁ ꯕꯥ ꯏꯁ ꯁꯥꯟꯅꯕꯒꯤ ꯄꯣꯏꯟ ꯃꯁꯤꯡ ꯄꯤꯌꯦꯕꯀꯣ
ꯑꯥ
ꯄꯣꯏꯟ ꯌꯥꯝꯃꯤꯉꯩ ꯄꯩꯁꯥ ꯌꯥꯝꯕ ꯃꯥꯜꯂꯦꯕ
ꯗ ꯊꯣꯈ ꯔꯖ
ꯋꯥꯔꯤ ꯁꯥꯟꯅ ꯁꯥꯟꯅꯕꯒꯤ ꯑꯩꯈꯣꯏꯅ ꯑꯃꯨꯛ ꯁꯝꯃꯤꯠ ꯇꯧꯗꯣꯏꯅꯦꯕ ꯃꯣꯏꯗ
ꯍꯣꯏꯗꯨ ꯊꯣꯡꯈꯔꯕꯅꯣꯣꯗ
ꯑꯥ ꯄꯣꯏꯟꯗꯑ ꯄꯣꯏꯟꯗꯤ ꯊꯣꯛꯑꯦꯕ ꯑꯗꯨ ꯄꯩꯁꯥꯕꯨꯗꯤ ꯊꯣꯛꯇꯕꯩ ꯋꯥꯅꯤꯗ
ꯅ ꯊ ꯀꯩ ꯊ ꯍꯥꯏ ꯇ ꯃꯅꯤ ꯁꯤꯗ ꯑꯕ
ꯌꯥꯗꯃꯦ ꯂꯥꯛꯁꯨ ꯊꯕ ꯑꯗꯨꯝ ꯅꯥꯀꯣꯡꯗ ꯊꯥꯡꯖꯤꯜꯂ ꯑꯗꯨꯝ ꯂꯩꯇꯥꯕꯅꯤ
ꯑꯅꯦꯅꯦ
ꯅꯦ ꯂꯣꯏꯁꯟ ꯄꯨꯕ꯭ꯔꯥ ꯑꯝꯕꯤꯔꯣ ꯆꯦꯠꯇꯨꯝꯃꯤꯅꯕꯨ ꯑꯩꯉꯣꯟꯗ ꯄꯩꯁꯥ ꯌꯥꯝꯃꯤꯡ ꯉꯁꯤꯁꯨꯦ ꯌꯥꯝꯨꯛ ꯀꯃꯥꯏ
ꯃꯣꯏꯗꯤ ꯀꯨꯏꯔꯝꯃꯅꯤ ꯇꯧꯕ
ꯇꯧꯕ ꯍꯥꯏꯁꯦ ꯑꯗꯨꯝ ꯆꯤꯜꯅꯥꯎꯅꯅꯥ ꯍꯥꯏꯔꯛꯄ ꯅꯨꯃꯤꯠꯇꯨ ꯑꯗꯨꯝ ꯇꯧꯋꯦꯌꯦ ꯑꯗꯨꯒ ꯌꯥꯗꯕ ꯏꯃꯥꯏꯁꯤꯡ ꯑꯁꯤ ꯂꯨꯄꯥ ꯆꯥꯝꯃꯒ ꯍꯨꯝꯐꯨ ꯍꯨꯝꯗꯣꯏ ꯆꯪꯉꯦ ꯍꯥꯏꯅꯦꯕ
ꯎꯝ
ꯑꯩꯅ ꯑꯃꯨꯛ ꯆꯥꯝꯃꯒ ꯍꯨꯝꯐꯨꯛꯇꯅꯦꯕ
ꯐꯤꯖ ꯊꯣꯛꯣꯛꯑꯣ ꯑꯗꯨꯒ ꯈꯪꯗꯗꯅ ꯀꯔꯤꯅꯣ ꯭ꯌꯥꯟ ꯇꯥꯗꯁꯨ ꯑꯁꯤ ꯄꯠꯁ
ꯏꯁꯥꯅꯁꯨ ꯐꯖꯅ ꯈꯪꯗ꯭ꯔꯤꯕꯅꯦ ꯇꯧꯔꯤꯁꯦ
ꯁ ꯈꯪꯉꯤ ꯀꯩꯅꯣꯒ ꯍꯥꯏꯔꯤ ꯍꯥꯏꯗꯤ
ꯑꯗꯨ ꯑꯩꯗꯤ ꯑꯆꯧꯕꯁꯨ ꯃꯗꯣꯏꯅꯦ
ꯇꯧꯕ ꯑꯣꯏꯔꯗꯤ ꯍꯥꯏꯔꯛꯑꯔꯣꯏꯡ
ꯑꯁ ꯑꯗꯨ ꯃꯆꯥꯕꯨꯗꯤ ꯀꯥꯏꯗ ꯑꯝꯇꯕꯨ ꯑꯩꯈꯣꯏꯗꯤ ꯆꯥꯎꯕ ꯆꯥꯎꯗ꯭ꯔꯤ
ꯔꯣꯃꯤꯌꯣ ꯑꯣꯏꯔꯗꯤ ꯈꯪꯒꯗꯕꯅꯤꯅ
ꯈꯪꯗꯦ ꯑꯗꯨ ꯁꯦꯝꯃ ꯌꯦꯡꯉꯁꯤ
ꯁꯤ ꯂꯣꯏꯔꯒꯃꯤꯣꯟꯗ ꯐꯣꯟ ꯇꯧꯒ
ꯇꯑꯣ ꯐꯇꯣ ꯊ ꯍꯖꯝ ꯀ
ꯑꯥ
ꯁꯤ ꯀꯩꯅꯣꯔꯅ ꯅꯠꯇꯦꯒꯥꯏꯗꯤ ꯂꯪꯊꯣꯛꯈ꯭ꯔꯣ ꯌꯥꯔꯦ ꯑꯣꯛꯇ ꯑꯣꯛꯇ ꯐꯨꯠꯂ ꯄꯤꯖꯒꯦꯔ ꯀꯩꯅꯣ ꯏꯁ ꯃꯣꯏ ꯒꯥꯔꯤꯒꯤꯗꯣ ꯐꯣꯟꯗꯣ ꯐꯣꯟꯒꯤ ꯁꯨꯋꯞ ꯂꯩꯕ꯭ꯔꯅꯤꯅꯥꯕ
ꯉ ꯂꯣꯏꯅꯦ ꯍꯥꯏꯑꯣꯏꯗꯨꯗꯤ
ꯑꯗꯨꯅꯦ ꯑꯩꯁꯦ ꯐꯣꯟ ꯁꯨꯞꯞ ꯂꯩ ꯍꯥꯏ꯭ꯔꯕ ꯕꯦꯔꯅꯤꯅ
ꯍꯣꯏ ꯍꯌꯦꯡ ꯑꯗꯨꯝ ꯂꯧ ꯌꯥꯅꯤꯒꯥꯏ ꯍꯥꯏꯗꯨ
ꯑꯣ ꯃꯣꯏꯒꯤ ꯑꯇꯣꯞꯄ ꯐꯣꯟ ꯅꯝꯕꯔ ꯌꯥꯎꯔꯛꯇꯕ꯭ꯔꯣ ꯐꯪꯗꯦ ꯔꯤꯁꯤꯞ ꯀꯩꯀꯩꯗꯨꯁꯨ ꯒꯥꯔꯤ ꯑꯃꯗꯨꯗ ꯂꯣꯏ ꯌꯥꯎꯈ꯭ꯔꯕ ꯎꯝ
ꯍꯣꯏ
ꯀꯕꯥꯏꯅꯤ ꯑꯣ ꯑꯩꯅ ꯍꯥꯏꯁꯤꯅꯦ ꯉꯔꯥꯡ ꯅꯍꯥꯟꯒꯤ
ꯌꯥꯏꯄꯨ ꯅꯨꯄꯥꯗꯨ ꯅꯝꯕꯔꯗꯨ ꯌꯥꯎꯗ꯭ꯔꯣ
ꯌꯥꯎꯋꯦ ꯑꯗꯨꯕꯨꯗꯤ ꯃꯉꯣꯟꯗ ꯇꯧꯒꯦ
ꯃꯉꯣꯟꯗ ꯇꯧꯔꯣ ꯃꯉꯣꯟꯗ ꯇꯧꯔꯣ ꯍꯪ ꯀꯩꯅꯣ ꯒꯥꯔꯤꯗ ꯇꯣꯏ ꯍꯧꯕ ꯂꯔꯕ
ꯃꯣꯏꯒꯤ ꯀꯩꯅꯣ ꯅꯠꯇꯕꯅꯤꯅ ꯑꯗꯨꯁꯨ
ꯈꯪꯅꯤꯍꯦ ꯃꯣꯏꯗꯤ ꯅꯝꯕꯔ ꯌꯥꯎꯅꯔꯝꯒꯅꯤ ꯃꯗ ꯑꯗꯨꯉꯣꯟꯗꯁꯨ ꯃꯣꯏ ꯊꯕꯣꯛꯛ ꯇ ꯊꯕꯨꯛ ꯄꯨꯂꯤꯔꯤꯕ
ꯑꯗꯨꯕꯨꯗꯤ ꯌꯥꯎꯔꯝꯒꯅꯤ ꯑꯗꯨꯗ ꯇꯧꯒꯗ ꯀꯣꯏꯗꯤ ꯀꯥꯗꯦ ꯉꯁꯤ ꯍꯦꯛꯇꯗ ꯊꯕꯛ ꯆꯠ ꯈꯣꯝ ꯆꯠꯄ ꯋꯥꯔꯦꯃꯤꯅꯥꯄꯥ
ꯑꯗ ꯗꯦ ꯆꯂꯨ ꯀꯇ
ꯁꯀꯥꯏꯗꯅ ꯗꯦꯠꯇꯨꯁꯤ ꯚꯏ ꯕꯣꯔꯗꯤꯡꯗ ꯐꯝꯃ ꯌꯦꯡꯕ ꯅꯠꯇꯅ ꯎꯄꯥꯏ ꯂꯩꯇꯦꯅꯤ
ꯅꯪ ꯍꯥꯏꯕ ꯅꯗꯤꯦ
ꯑꯣ ꯑꯩ ꯅꯠꯇꯕ꯭ꯔꯥ ꯑꯩꯁ ꯋꯥꯈꯟꯁꯦ ꯌꯥꯗꯕ ꯍꯥꯏꯇꯥꯔꯦ ꯁ ꯑꯩ ꯍꯦꯛꯇ ꯈꯟꯕ ꯑꯗꯨꯗꯤ ꯆꯠꯀꯅꯤꯗ ꯑꯩ ꯁꯟꯗꯦꯗꯅ ꯀꯩꯅꯣ
ꯣꯏ ꯆ
ꯍꯣꯏ ꯀꯩꯅꯣ ꯇꯧꯒꯗꯕꯅꯤ ꯏꯁꯥꯎꯒꯤꯛꯇꯤ ꯏꯁꯥ ꯏꯒꯥꯏ ꯂꯩꯔꯕꯃꯤꯅꯤ ꯚꯥꯏ ꯀꯔꯤꯝ ꯈꯟꯗ꯭ꯔꯦ ꯍꯥꯟꯅꯗꯤ ꯃꯤꯉꯣꯟꯗ ꯏ ꯋꯥꯏꯨ ꯋꯥꯏꯗꯨꯅ ꯏꯁ ꯀꯌꯥ ꯑ ꯆꯠꯇꯕ ꯍꯟꯗꯛꯇꯤ ꯃꯣꯏꯅꯒ ꯂꯥꯛꯑꯣ ꯍꯥꯏꯗꯕꯤꯗ ꯑꯩꯅ ꯑꯗꯨ ꯆꯠꯍꯜꯂꯨꯔꯦ
ꯑꯗꯨꯃꯥꯏꯅ ꯑꯃꯨꯣ ꯃꯥꯅꯗꯤ ꯂꯥꯛꯀꯅꯨ ꯂꯥꯛꯀꯅꯨ ꯂꯥꯛꯀꯅꯨ ꯍꯥꯏꯕ ꯑꯩꯅ ꯆꯠꯁꯤꯟꯗ ꯑꯃꯃꯣ ꯌ ꯌꯏ ꯈ ꯅꯠꯇ꯭ꯔꯦꯨ
ꯀꯩꯅꯣ ꯌꯦꯈꯥꯏꯅꯗ꯭ꯔꯗꯤ
ꯃꯥꯗꯤ ꯅꯨꯄꯥ ꯑꯃ ꯎꯅꯗꯧ ꯇꯧꯔꯤꯕꯖꯥꯠꯅꯤꯗꯅ
ꯑꯥ
ꯑꯩ ꯂꯥꯛꯀꯅꯨ ꯂꯥꯛꯀꯅꯣ ꯍꯥꯏꯕ ꯄꯤꯁꯤ ꯌꯦꯦꯒꯥꯡꯗꯣ
ꯑꯥ
ꯑꯩꯅ ꯑꯗꯨꯝ ꯃꯃꯥ ꯍꯣꯏ ꯀꯩ ꯍꯣꯏ ꯑꯗꯒꯤ ꯃꯌꯨꯝꯗꯣ ꯆꯪꯗꯅ ꯈꯣꯠꯇꯅ ꯆꯥꯛ ꯏꯁꯤꯡ ꯆꯥꯗꯅ ꯈꯣꯠꯇꯅ ꯑꯗꯨꯝ ꯇꯧꯔꯃꯤꯅ ꯀꯣꯏꯗ꯭ꯔꯦꯗꯅ
ꯑꯥ
ꯑꯦ ꯆꯪꯖꯟꯃꯅꯤꯦꯅ
ꯃꯌꯨꯝꯗ꯭ꯔꯕ ꯃꯌꯨꯝꯗꯨꯗ ꯅꯨꯄꯥ ꯃꯌꯨꯝꯗꯨꯗ ꯅꯨꯄꯥ ꯑꯃ ꯂ ꯎꯅꯔꯝꯃꯤꯕ
ꯍꯣꯏꯃꯦ ꯑꯗꯨꯝ ꯑꯦꯚ꯭ꯔꯤ ꯣꯗꯤ ꯋꯦꯜꯀꯝ ꯇꯧꯔꯃꯤꯅꯦꯃꯦ ꯑꯩ ꯏꯊꯟꯇ ꯅꯠꯇꯕꯤꯅꯦꯃꯦ
ꯑꯩꯁ ꯑꯗꯨꯗꯤ ꯈꯔ ꯇꯧꯤꯅꯨꯅꯤꯅꯦ
ꯃꯄꯥ ꯍꯥꯂꯇ꯭ꯔꯦ ꯏꯕ
ꯏꯁꯁ ꯑꯗꯨꯅ ꯌꯣꯝꯃꯦ ꯑꯗꯨꯅ ꯌꯣꯝꯃꯦ ꯀꯥꯟꯅꯕ ꯈꯔ ꯂꯧꯍꯧꯔꯒꯗꯤꯒ ꯇꯧꯕ ꯑꯣꯏꯔꯝꯅꯤꯀꯣ
ꯑ ꯑꯗꯨ
ꯗ
ꯆꯍꯤ ꯃꯔꯤꯗꯨꯣ ꯂꯨꯄꯥ ꯂꯤꯁꯤꯡ ꯇꯔꯥ ꯀꯨꯟꯗꯤ
ꯑꯁꯤ ꯚꯥꯏꯗ ꯍꯟꯗꯛꯀꯤ ꯀꯥꯡꯒꯤ ꯀꯩꯅꯣ ꯐꯅꯦꯛꯒ ꯐꯦꯡꯒꯗꯤ ꯄꯤꯕ ꯌꯥꯏ ꯀꯩꯅꯣ
ꯀꯅꯔꯥꯖ ꯐꯪꯪꯗꯦꯗ
ꯑꯁ ꯑꯩꯈꯣꯏꯒꯤꯗꯕꯨ ꯕꯣꯔꯗꯤꯡ ꯂꯩꯕꯒꯤ ꯇꯧꯕꯅꯤꯀꯣ ꯑꯗꯨꯅ ꯑꯗꯨꯗꯤ ꯑꯩꯍꯥꯟꯅ ꯊꯤꯜꯂꯨꯔꯅꯤ
ꯄꯩꯁꯥꯖꯤ ꯄꯥꯏ ꯗꯔꯁꯤꯅꯤꯅꯤꯁꯤꯦ
ꯑꯁ ꯆꯣꯝꯗꯣꯏꯅꯤꯅꯤ ꯑꯩꯈꯣꯏ ꯁꯏ ꯊꯕꯛꯁꯤꯕꯨ ꯀꯌꯥ ꯀꯌꯥ ꯁꯥꯏꯒꯦ
ꯍꯪꯗꯦꯗꯅꯕꯩꯕꯣ
ꯕꯥꯁꯧꯅꯪ ꯍꯥꯏꯥꯟ ꯁꯤꯗ ꯉꯔꯥꯡꯂ ꯉꯍꯥꯟꯜꯂꯒ ꯀꯩꯅꯣ ꯉꯔꯥꯡꯕꯅ ꯃꯥꯜꯂꯦ ꯍꯥꯏꯕꯗꯤ ꯃꯣꯏꯁꯤ ꯑꯩꯅ ꯆꯥꯇ꯭ꯔꯨꯛ ꯍꯥꯏꯕ꯭ꯔꯥ ꯆꯥꯇ꯭ꯔꯦꯠ ꯄꯤꯔꯒ ꯍꯥꯏꯕ꯭ꯔꯥ ꯅꯤꯛꯏꯪꯅꯤ ꯇꯧꯗꯅ ꯍꯥꯏꯕꯥ ꯀꯥ ꯃꯟꯅ ꯇ ꯍꯜꯗ ꯑꯩꯈꯣꯏꯁꯦ
ꯑꯥ
ꯄꯤꯔꯒ ꯆꯥꯇ꯭ꯔꯨꯛ ꯍꯥꯏꯕ ꯆꯥꯇ꯭ꯔꯦꯠ ꯍꯥꯏꯕ ꯀꯩꯅꯣꯝꯃ ꯍꯥꯏꯕꯅꯦꯕ ꯃꯥꯝꯇꯣꯟ ꯁꯥꯃꯨꯗꯨꯅ ꯊꯕꯛ ꯂꯥꯛꯏꯃꯤꯅ ꯄꯨꯡ ꯃꯥꯄꯟ ꯇꯥꯍꯜꯂꯛꯑꯦ ꯇꯔꯥꯗ ꯍꯟꯈ꯭ꯔꯦ ꯅꯨꯡꯊꯤꯟꯗꯅ ꯑꯍꯨꯝꯗ ꯂꯥꯛꯑꯦ ꯇꯧꯗꯅ ꯃꯥ ꯃꯊꯪꯗꯩꯗꯤ ꯂꯥꯛꯑꯅꯨ ꯍꯥꯏꯔꯗꯅꯦ ꯍꯥꯏ ꯇꯧ ꯂꯧꯕꯅꯦ
ꯐꯖꯅ ꯍꯪꯉꯧ ꯌꯥꯗ꯭ꯔꯣ ꯍꯪꯉꯤꯉꯤꯗꯨꯗ
ꯑꯦ ꯑꯩꯗꯤ ꯐꯥꯎꯅꯩꯅꯦꯣꯏ ꯃꯤꯑ ꯃꯤ ꯀ ꯁꯥꯎꯔ ꯀꯥꯏ ꯍꯪꯗꯣꯏꯅꯣ
ꯍꯕ ꯑꯗꯨꯨ ꯣꯕ ꯐꯖꯅ ꯑꯪꯗꯤ ꯄꯥꯏꯅ ꯣꯏꯁꯠ ꯍ ꯑꯗꯨꯨ ꯀ ꯂꯋꯥꯏꯄꯟ ꯇ꯭ꯔꯒꯦꯗ
ꯑꯥ
ꯗꯤ ꯁꯨꯔꯦ
ꯑꯣ ꯊꯝꯃꯦ ꯇꯔꯥꯃ
ꯆꯃꯒꯦ